ꯇꯞ ꯇꯥꯗꯣ
ꯇꯖꯔꯦ
ꯀꯩꯗꯥꯏꯩꯅ ꯊꯣꯏꯕꯤ
ꯍꯧꯖꯤ ꯇꯍꯒꯂꯒ ꯂꯥꯏꯔꯤꯅꯤꯅꯦ
ꯕꯣ ꯌꯦꯡ ꯅꯕ꯭ꯔꯥꯅ
ꯌꯦꯡꯗ ꯇꯧꯅꯤꯉꯅ
ꯑꯗꯨꯒꯨꯝꯕ ꯐꯖꯕꯁꯨ ꯅꯠꯇꯧꯗꯀꯣ
ꯍꯣꯏꯒꯤꯦ ꯃꯦꯠꯁꯅ ꯇꯥꯕꯗ
ꯅꯪ ꯅꯪ ꯃꯦꯁꯤꯅꯤ ꯍꯥꯏꯅ
ꯏꯅ ꯍꯥꯏꯕ꯭ꯔꯣ ꯅꯆꯦ ꯑꯩꯗꯤ ꯅꯦꯝꯃꯔꯅꯤ ꯀꯩꯅꯣ
ꯃꯁꯤꯤꯃ ꯂꯩ ꯁꯇꯥ ꯑꯗꯣ
ꯌꯥꯔꯦ
ꯄꯛꯇꯕꯁꯤꯡꯁꯦ ꯦꯁꯤ ꯁꯞꯄꯣꯔꯠ ꯇꯧꯅꯦ
ꯇꯗ ꯑꯩ ꯑꯗꯨꯝ ꯅꯦꯞꯁꯥꯔꯒꯦ
ꯉ ꯗꯥ ꯍꯖꯥꯕ ꯄꯨ ꯅꯅꯥꯈꯣꯏ
ꯎ ꯔꯪ ꯀꯂꯤꯅꯣ ꯑꯥꯞꯐꯇꯔꯅꯨꯟ ꯑꯥ ꯑꯩ ꯊꯕꯛ ꯆꯠꯂꯒ ꯍꯜꯂꯛꯄꯊꯈ꯭ꯔꯤꯔꯣ ꯁꯤ ꯇꯁ ꯑꯃ ꯊꯥꯒꯠꯄꯤꯤꯗ ꯄꯂꯨꯗ ꯑꯣ ꯑꯩ ꯊꯒ ꯄꯂꯨꯗ
ꯍꯥꯣꯏ
ꯀꯗ ꯣꯔꯤꯡꯁꯨ ꯃꯥꯅꯦ ꯀꯣꯏꯦ ꯍꯥꯏ ꯃꯥ ꯂꯥꯛ ꯀꯣꯏꯗ ꯑꯗꯨ ꯈꯤꯇꯣ ꯆꯠꯄꯅꯦꯗ ꯑꯥ ꯉꯔꯥꯡꯕ꯭ꯔꯣ
ꯎꯝ
ꯃꯔꯔꯥꯡꯗꯤ ꯁꯥꯗ ꯍꯧꯖꯤꯦ ꯊꯤ ꯁꯥꯕꯅ ꯇꯨꯝ
ꯇꯥꯟꯗꯒꯤ ꯇꯥꯟꯗ ꯄ ꯦ ꯀꯅꯣꯁꯦ
ꯒꯥꯔꯤ ꯂꯩꯔꯗꯤ ꯑꯗꯨꯝ ꯌꯥꯏꯕꯥꯅꯤ ꯑꯗꯨꯝ ꯆꯠꯄ ꯌꯥꯏ ꯑꯗꯨꯒꯤꯅꯦꯃꯅ ꯏꯕꯥꯅꯤꯕꯨ ꯑꯗꯨꯝ ꯀꯥꯎꯕ꯭ꯔ
ꯑꯩꯉꯣꯟꯗ ꯀꯧꯔꯛꯑꯦ ꯑꯩꯅ ꯑꯩꯅ ꯆꯥꯛ ꯆꯥꯕ ꯐꯥꯎ ꯀꯦ ꯀ
ꯎꯝ ꯎꯝ ꯅꯪꯅ ꯑꯗꯨꯃꯥꯏꯅ ꯍꯥꯏꯔꯨꯏꯅꯦ ꯑꯩꯈꯣꯏꯗ ꯑꯃꯨꯛ ꯂꯥꯛꯑꯦꯕ
ꯎꯝ
ꯀꯔꯤꯅꯣ ꯑꯩꯒꯤ ꯃꯥꯡꯗ ꯃꯦꯡꯒꯣ ꯈꯔ ꯑꯗꯨꯝ ꯆꯥꯔꯒ ꯂꯩꯔꯦ ꯇꯔꯥ ꯐꯥꯕꯤꯈꯩꯕꯅꯤꯅ ꯗꯣ
ꯂꯣꯏꯔꯦꯟ ꯅꯨ ꯃꯥꯅꯤꯁꯨ ꯑꯉꯥꯡ ꯑꯣ ꯃꯥꯟꯁꯤꯜꯂꯛꯂꯦ
ꯉꯔꯥꯡ ꯑꯩꯒꯤ ꯃꯃꯥꯡꯗꯁꯨ ꯍꯔ ꯉꯁꯥꯏꯑ ꯑꯩꯒꯤ ꯃꯥꯡꯗꯁꯨ ꯃꯒꯣ ꯐꯨꯂꯒ ꯆꯔꯒ ꯂꯩꯦ
ꯃꯪꯗ ꯎꯔꯝꯃꯤ ꯈꯪꯕ꯭ꯔꯥ ꯑꯗꯨꯝ ꯃꯦꯝꯁꯤꯗ ꯅꯤꯡꯁꯤꯡꯕ꯭ꯔ
ꯑꯣ ꯈꯪꯉꯦ ꯅꯤꯡꯁꯤꯡꯉꯨ ꯌꯥꯗꯕꯅꯤ ꯍꯥꯏꯅꯗ ꯀꯥꯞꯎꯔꯦꯗ
ꯑꯃ ꯑꯃ ꯑꯗꯨꯗꯤ
ꯂꯩꯔꯝꯅꯦ
ꯎꯝ ꯃꯥꯁꯦ ꯌꯥꯝ ꯄꯣꯡꯉꯦꯕ ꯑꯩ ꯇꯧꯅꯤꯡꯗ꯭ꯔꯦ ꯃꯥꯒꯤꯁ ꯇ ꯣꯡꯀꯥꯕ ꯏꯉ ꯁꯅꯤ ꯋꯥꯔꯤꯦ ꯎꯝ ꯉꯅꯨꯡꯁꯤꯗꯤꯦ ꯑꯁ ꯃꯣꯏ ꯉꯝꯗ꯭ꯔꯗꯤ ꯐꯅꯤ ꯍꯥꯏꯅ ꯌꯦꯡꯕꯗꯏ ꯉꯁꯥꯏ
ꯎꯝ ꯑꯗꯨꯗꯅꯦꯦ
ꯃꯣꯏ ꯗꯥꯎꯗ ꯉꯝꯕꯅꯦ
ꯈꯪꯗꯦ ꯑꯩꯗꯤ
ꯑꯁ ꯃꯣꯏꯗ ꯋꯥꯟ ꯋꯥꯟ ꯆꯜꯂꯦꯕ ꯑꯃꯨꯛꯀ ꯑꯦꯛꯁꯇ꯭ꯔꯥ ꯃꯤꯅꯠ ꯄꯤꯔꯒ ꯁꯥꯟꯅꯕ ꯃꯇꯝꯗ ꯃꯣꯏ ꯑꯥꯔꯖꯦꯟꯇꯤꯅꯥꯅ ꯑꯃ ꯑꯃꯨꯛ ꯆꯥꯏꯈ꯭ꯔꯦ ꯇꯨ ꯋꯥꯟ ꯇꯧꯈ꯭ꯔꯦ ꯑꯗꯣ ꯑꯗꯨꯒ ꯂꯥꯁꯇ ꯃꯣꯏ ꯀꯦꯞ ꯕꯔꯗꯦꯅ ꯑꯃꯨꯛ ꯆꯠꯂꯦ ꯑꯗꯨꯒ ꯇꯨ ꯇꯨ ꯂꯩꯕꯅꯦꯕ ꯑꯗꯨꯒ ꯂꯥꯁ ꯑꯦꯛꯁꯇ꯭ꯔꯥ ꯑꯦꯠ ꯃꯤꯅꯠꯁꯀꯨꯝꯕꯗꯀꯣ
ꯑꯥ
ꯑꯥꯔꯖꯦꯟꯇꯤꯅꯥꯗ ꯑꯃ ꯆꯠꯂꯒ ꯉꯝꯈꯤꯕ ꯑꯁ ꯗꯥꯎꯗꯣ
ꯇꯥꯔꯗꯤ ꯄꯦꯅꯥꯜꯇꯤ ꯇꯥꯔꯗꯤ ꯌꯦꯡꯕ ꯌꯥꯝ ꯅꯨꯡꯉꯥꯏꯅꯦꯍꯦ
ꯍꯣꯏ ꯑꯗꯨꯒꯤ ꯑꯩꯅ ꯌꯥꯝꯅ ꯑꯁꯥ ꯂꯩꯔꯨꯕꯗꯣ ꯀꯦ ꯕꯔꯗꯦꯒꯤ ꯑꯗꯨꯒ ꯑꯩ ꯑꯩꯒꯤ ꯌꯦꯛꯅꯕꯁꯤ ꯆꯤꯡꯅ ꯀꯥꯈ꯭ꯔꯦ
ꯍꯥꯏꯩꯃꯗꯤꯔꯤ ꯑ ꯑꯣꯅ ꯑꯗꯨꯔꯤ ꯌꯦꯡꯃꯅꯅꯨꯡꯉꯥꯏꯅꯤ ꯍꯥꯏ
ꯀꯅꯥ ꯀꯅꯥ ꯂꯩꯕ꯭ꯔꯥ
ꯕ꯭ꯔꯥꯖꯤꯜꯒ ꯅꯣꯔꯋꯦ
ꯑꯥꯎ ꯑꯃꯗꯤꯗꯤ ꯁꯤꯔꯅꯤꯅ ꯑꯁ ꯃꯥꯖꯤ ꯀꯥꯒꯅꯤꯗ
ꯀꯥꯒꯅꯤ ꯈꯥꯡꯉꯦ
ꯎꯝ ꯅ ꯑꯣꯏꯦꯗꯤ ꯃꯤ ꯑꯃꯈꯛꯇꯕꯨꯀꯣ
ꯑꯥ ꯌꯥꯁꯤꯔ ꯍꯣꯏ ꯑꯗꯨ ꯅꯨꯄꯥꯁꯨ ꯑꯩ ꯄꯥꯝꯃꯦ
ꯑꯁ ꯃꯆꯥ ꯂꯩꯔꯦ ꯍꯥꯏꯌꯦ ꯇꯟꯗ꯭ꯔꯣ
ꯇꯜꯂꯦ ꯃꯥꯒꯤ ꯅꯨꯄꯤꯗꯨꯁꯨ ꯃꯁꯛ ꯐꯖꯩꯌꯦꯀꯣ ꯑꯗꯨꯒ ꯍꯜꯂꯦꯟꯗꯤ ꯄꯥꯛ ꯐꯖꯗꯦꯗ ꯃꯥꯗꯤ ꯃꯃꯤꯠꯀ ꯃꯅꯨꯡꯗ ꯂꯣꯏꯅ ꯆ ꯆꯪꯈ꯭ꯔꯒ
ꯑꯗꯨꯒ ꯃꯥꯒꯤ ꯕꯥꯗꯤ ꯏꯁꯇ꯭ꯔꯛꯆꯔꯗꯨꯗꯤ ꯐꯖꯕꯀꯣ ꯅꯨꯄꯥ ꯊꯣꯛꯄ
ꯎꯝ ꯍꯣꯏ ꯗꯨꯗ ꯑꯗꯨꯒ ꯃꯉꯣꯟꯗ ꯃꯪꯉꯣꯟꯗ ꯌꯦꯡꯕꯗ ꯐꯅꯤ ꯑꯣꯏꯕꯒꯤ ꯑꯃ ꯂꯩꯌꯦꯕ ꯃꯉꯣꯟꯗ
ꯍꯣꯏ ꯂꯩ ꯅꯠꯇꯦ ꯃꯥ ꯇꯨ ꯊꯥꯎꯖꯟꯒꯤ ꯑꯉꯥꯡꯅꯦ ꯑꯥ ꯔ ꯀꯔꯤꯒꯤꯔ ꯃꯆꯥ ꯑꯩꯗꯤ ꯉꯛꯑꯦ
ꯅꯨꯄꯤ ꯊꯤꯕ ꯀ꯭ꯔꯤ ꯌꯥꯝ ꯊꯨꯕ꯭ꯔꯥꯀꯣ ꯑꯁ ꯑꯗꯨꯝ ꯇꯧꯕꯅꯤ ꯃꯣꯏ ꯁꯦꯂꯤꯕ꯭ꯔꯤꯇꯤꯁꯤꯡꯗꯤ
ꯀꯔꯤ ꯃꯣꯏ ꯃꯆꯥꯅꯔꯒ ꯀꯔꯤ ꯃꯇꯝꯁꯨ ꯅꯠꯇꯕꯗ
ꯑꯗꯨꯅꯦ
ꯑꯍꯟ ꯑꯣꯏꯔꯀꯥꯟꯗ ꯃꯆꯥ ꯂꯩ ꯃꯆꯥ ꯑꯃꯨꯛ ꯂꯩꯔꯗꯤ ꯀꯣ ꯀꯔꯤ ꯍꯥꯏꯁꯤꯔꯥ ꯑꯍꯟ ꯃꯟꯖꯤꯜꯂꯛꯑꯅꯤꯕ ꯃꯣꯏꯗꯣ ꯍꯥꯏꯗꯤ ꯁꯥꯟꯅꯕꯁꯨ ꯃꯣꯏ ꯐꯦꯃꯤꯂꯤꯒꯤ ꯇꯦꯟꯁꯟ ꯑꯃ ꯂꯩꯔꯛꯑꯅꯤ
ꯍꯣꯏ
ꯔꯣꯅꯥꯜꯗꯣ ꯃꯥꯜꯂꯛꯑꯅꯤ ꯃꯆꯥꯥ ꯉꯥꯛꯇ ꯃꯆꯥꯥ ꯉꯥꯛꯇ
ꯎꯝ
ꯑꯩꯅꯦ ꯃꯥꯁ ꯁꯥꯟꯅꯒꯗ꯭ꯔꯣ ꯃꯟꯗꯦꯗ
ꯈꯪꯗꯦꯅꯦ ꯁꯥꯟꯅꯒ꯭ꯔ ꯁꯥꯟꯅꯒꯦꯔꯥ ꯁꯥꯅꯔꯁꯨ ꯃꯥ ꯁꯕꯁꯇꯤꯗ ꯂꯩꯒꯗꯕ ꯃꯥꯜꯂꯦ
ꯅꯪꯒꯤ ꯑꯥꯏꯗꯣꯜꯗꯣ
ꯏꯟꯖꯨꯔꯤ ꯂꯩꯕꯅꯤꯅꯀꯣ ꯄꯥꯛ ꯁ꯭ꯅꯥꯍꯟꯗꯦꯕꯥ ꯃꯥꯗꯣ ꯑꯗꯨꯒꯤ
ꯚꯤ ꯅꯤ ꯂꯩꯌꯦꯅ ꯅꯣꯏꯒꯤꯗꯤ ꯔ ꯔꯥꯐꯤꯟꯍꯥꯁꯨ ꯀꯔꯤꯔꯥ ꯁꯥꯟꯅꯗ꯭ꯔꯦ ꯀꯣ ꯔꯥꯐꯤꯟꯍꯥꯖꯨ
ꯐꯖꯗꯦ ꯃꯥꯒꯤ ꯀꯔꯤꯅꯣ ꯈꯪꯗꯦ ꯍꯟꯗꯥꯛ ꯕꯥꯔꯀꯥ ꯄ꯭ꯂꯦꯌꯔꯁꯤꯡ ꯃꯊꯧ ꯇꯧꯗꯦ
ꯌꯥꯝ ꯍꯩꯕꯁꯨ ꯅꯠꯇꯦ ꯂꯥꯂꯤꯒꯥꯥꯗꯈꯛ ꯀꯣ ꯈ꯭ꯔ
ꯍꯣꯏ ꯑꯗꯨꯅꯦ ꯑꯗꯨꯗ ꯈꯔ ꯇꯧꯔꯒ ꯌꯦꯡꯉꯣ ꯍꯟꯗꯛꯁꯤ ꯋꯥꯔꯜ ꯀꯞꯇ ꯈꯣꯏ ꯔꯦꯜꯃꯦꯗ꯭ꯔꯤꯠꯀꯤ ꯄ꯭ꯂꯦꯌꯔꯁꯤꯡꯅ ꯐꯖꯅ ꯅꯤꯛꯈꯥꯏꯗ꯭ꯔꯣ
ꯑꯍꯣꯏ ꯑꯝꯕꯥꯞꯄꯦꯅꯦ ꯚꯤꯅꯤꯅꯦ ꯀꯅꯥ ꯀꯅꯥꯔꯥ ꯚꯦꯂꯤꯉꯝꯅꯦ ꯑꯁ ꯈꯣꯏ ꯔꯦꯜꯃꯗ꯭ꯔꯤꯠꯒꯤꯗꯤ ꯈꯪꯗ꯭ꯔꯣ ꯇ꯭ꯔꯨꯐ ꯐꯨꯠꯕꯣꯂꯔ ꯍꯥꯏꯕꯁꯤ ꯈꯪꯉꯤꯀꯣ ꯍꯟꯗꯛꯅ ꯕꯥꯔꯀꯥꯒꯤꯁꯤꯡꯗꯤ ꯀꯟ
ꯉꯥꯏꯈꯣꯅꯦ ꯂꯩꯇꯦ ꯉꯥꯏꯈꯣꯅꯦ ꯌꯦꯡꯉꯣ ꯁꯤ ꯑꯩꯈꯣꯏ ꯔꯦꯜꯃꯦꯗ꯭ꯔꯤꯠꯒꯤ ꯄ꯭ꯂꯦꯌꯔꯒꯤꯁꯦ ꯃꯣꯏ ꯕꯥꯔꯀꯥ ꯄ꯭ꯂꯦꯌꯔꯁꯤꯡꯅ ꯇꯧꯔꯝꯕ ꯑꯁ ꯑꯩꯈꯣꯏ ꯔꯦꯜꯃꯦꯗ꯭ꯔꯤꯠꯀꯤꯗꯤ ꯐꯖꯅ ꯉꯥꯡ
ꯑ ꯑꯗꯨꯅꯤ ꯁ꯭ꯇꯦꯇꯁꯇꯣ ꯌꯦꯡꯕ ꯉꯝꯂꯔꯣꯏ ꯃꯣꯏꯁꯦ ꯋꯥꯊꯤ ꯉꯥꯡꯅꯤꯡꯉꯥꯏ ꯌꯥꯝ ꯍꯔꯥꯎꯕꯅꯦꯕ ꯃꯣꯏ ꯕꯥꯔꯀꯥꯁꯤꯡꯁꯦ ꯔꯣꯗ꯭ꯔꯤꯒꯣꯁꯨ ꯑꯃꯨꯛ ꯂꯩ ꯕ꯭ꯔꯥꯖꯤꯜꯒꯤ ꯑꯩꯈꯣꯏꯗꯤ
ꯑ ꯑꯗꯨꯅꯤ
ꯂꯥꯃꯤꯟ ꯌꯃꯥꯜ
ꯎꯝ ꯂꯃꯤꯟ ꯌꯃꯥꯜꯁꯨ ꯒꯣꯜ ꯆꯟꯗꯦ ꯀ꯭ꯔꯥꯐꯤꯟꯌꯥꯅ ꯀꯔꯤ ꯃꯔꯝꯒꯤꯔ ꯈꯪꯗꯦ ꯏꯟꯖꯨꯔꯤ ꯆꯥꯕꯗꯣ
ꯈꯪꯗꯦꯗ ꯂꯕꯦꯟꯗꯁꯀꯤ ꯁꯥꯅꯕ꯭ꯔꯥ
ꯂꯤꯋꯥꯟꯗꯁꯀꯤ ꯈꯪꯗꯦꯅꯦ ꯍꯟꯗꯛ ꯁꯥꯅ ꯁꯅꯥꯗꯕ ꯃꯥꯟꯗꯦ
ꯁꯅꯥꯔꯗꯤ
ꯁꯛꯇꯛꯇ ꯑꯃꯅꯤꯅꯤ ꯂꯗꯤꯁꯀꯤꯗꯤꯨꯛ ꯃꯁꯥꯏꯒꯤ ꯌꯦꯡ ꯑꯃꯗ ꯃꯤꯛꯆꯣꯔ ꯑꯣꯏꯔꯒ ꯑꯗꯨꯝ ꯌꯦꯡꯉꯗ ꯃꯤꯆꯌꯣꯔ ꯑꯣꯏꯦꯀꯣ ꯃꯥꯗ ꯀꯣ ꯌꯥꯝꯈ꯭ꯔꯤꯅ ꯎꯝ ꯍꯣꯏ
ꯄꯥꯝꯃꯦ ꯑꯗꯨꯕꯨ ꯑꯁ ꯉꯃꯦꯅꯦ ꯃꯥꯅꯦ ꯑꯉꯥꯡ ꯃꯆꯥ ꯑꯣꯏꯔꯒ ꯌꯥꯝ ꯐꯥꯎꯕ ꯁꯥꯕꯗꯣ
ꯃꯥꯒꯤ ꯑꯦꯇꯤꯇ꯭ꯌꯨꯠꯅ ꯄ
ꯣꯁꯨꯨ ꯆꯟꯗ ꯃꯥꯔꯤ ꯃꯥꯒꯤ ꯃꯇꯥꯡꯗ ꯑꯕꯥꯄꯦꯗꯤ ꯑꯁ ꯀꯗꯥꯏꯗꯒꯤ
ꯅꯤ ꯑꯄꯦꯗꯤ ꯐꯖꯅꯅ ꯈꯥꯏꯒ꯭ꯔꯦꯍꯦ
ꯎꯝ ꯑꯖꯅꯤ ꯑꯩ ꯍꯟꯗꯛꯁꯦꯝꯕꯄꯦꯕꯨ ꯈꯜꯂꯒ ꯌꯥꯝ ꯍꯔꯥꯎꯋꯦꯕ ꯑꯗꯨꯕꯨꯅꯥꯎ ꯂꯣꯒꯦ ꯈꯜꯂꯒꯗꯤ ꯀꯥꯞꯅꯤꯡꯉꯦ
ꯑꯗꯩ ꯉꯔꯥꯡ ꯅꯍꯥꯟꯗ ꯃꯥꯅ ꯒꯣꯜ ꯆꯟꯝꯕ ꯅꯠꯇ꯭ꯔꯣ
ꯍꯥꯥ
ꯀꯅꯥꯔ ꯔꯁꯅ ꯀꯅꯥ ꯔꯁꯅꯥ ꯀ꯭ꯔꯣꯁꯤꯌꯥꯒ ꯆꯅꯥꯕꯗꯣ
ꯀ꯭ꯔꯣꯁꯤꯌꯥ ꯍꯣꯏ ꯃꯣꯏꯗꯔꯤꯛꯇ ꯈꯪꯕ꯭ꯔꯥ
ꯑꯩꯁ ꯑꯃꯨꯛꯁꯤ ꯑꯩꯈꯣꯏꯒꯤ ꯐꯣꯔꯃꯔꯞ ꯂꯩꯔꯔꯣ
ꯎꯝ ꯃꯌꯥꯡ ꯌꯥꯝ ꯀ ꯀꯥꯡꯅꯒ
ꯎꯝ ꯅ ꯅꯨꯡꯁꯤꯈ ꯌꯥꯝ ꯑꯍꯥꯟ ꯑꯣꯏꯈ꯭ꯔꯦꯔ ꯃꯦꯠ ꯃꯦꯠꯁ ꯂꯩꯕ ꯇꯝꯊꯔꯨꯅ ꯑꯗꯨꯒ ꯃꯕꯥꯅꯤ ꯋꯥꯔꯤ ꯁꯅꯕꯝꯇꯣ ꯅꯨꯡꯁꯤꯗ꯭ꯔꯣ
ꯍꯣꯏ ꯃꯣꯏꯁꯦ ꯌꯥꯝ ꯀ꯭ꯂꯣꯁ ꯑꯣꯏꯔꯕꯅꯤꯅꯀꯣ ꯃꯇꯝ ꯑꯃꯗꯗꯤ ꯂꯤꯖꯦꯟꯒꯤ ꯕꯦꯠꯁꯤꯕ ꯃꯣꯏꯁꯦ
ꯃꯇ꯭ꯔꯛ ꯃꯇ꯭꯭ꯔꯛ ꯃꯇ꯭ꯔꯛ ꯍꯥꯏꯅ ꯉꯈꯣ ꯑꯩꯈꯣꯏꯒꯤ ꯑꯗꯨꯃꯦ ꯇ꯭ꯔꯤꯛ ꯄ꯭ꯂꯦꯌꯔ ꯑꯃꯨꯛ ꯍꯟꯖꯤꯜꯂꯛꯅꯤ ꯍꯥꯏꯅ ꯄ꯭ꯂꯦꯌꯔ ꯅꯠꯇꯕꯤꯗ ꯍꯥꯏꯌꯔ ꯎꯝꯥ ꯑꯣꯐꯤꯁꯦꯜꯒꯤ ꯇꯤꯝꯗꯔ ꯅꯠꯇ꯭ꯔꯒ ꯑꯦꯗꯚꯥꯏꯖꯔꯗꯔꯥ ꯑꯃ ꯃꯨꯛꯇꯤ ꯌꯥꯎ ꯑꯣ ꯑꯗꯨꯗ ꯌꯥꯎꯒꯅꯤ ꯍꯥꯏꯕꯅꯦ
ꯎꯝ ꯍꯟꯖꯤꯜꯂꯁꯨ ꯐꯥꯏ ꯀꯣ ꯑꯁ ꯂꯣꯏ ꯍꯟꯖꯤꯟꯈ꯭ꯦꯗ ꯇꯣꯅꯤ ꯀ꯭ꯔꯨꯁꯁꯨ ꯍꯜꯂꯛꯇ꯭ꯔꯦ
ꯑꯥꯎ
ꯐꯩ ꯀꯅꯥꯔ ꯑꯃꯨꯛ ꯃꯤꯌꯥꯝ ꯍꯜꯂꯛꯄꯅꯤꯗ ꯍꯣꯏ ꯑꯍꯟꯁꯤꯡꯁꯦ
ꯄꯣꯏꯂꯨꯒꯨꯝꯕꯗꯤ ꯐꯨꯠꯕꯣꯂꯔꯒꯤ ꯐꯦꯟ ꯃꯥꯟꯗ꯭ꯔꯦ ꯃꯥꯔꯝ ꯑꯗꯨꯁꯦ ꯄꯣꯠꯇꯔꯒ ꯃꯥꯅ ꯄꯥꯝꯕ ꯅꯨꯄꯥꯗꯣꯗꯥꯏꯗꯔꯥ ꯕꯥꯔꯁꯤꯂꯣꯅꯥ ꯆꯠꯄ꯭ꯔꯥ
ꯇꯣꯛꯈ꯭ꯔꯕ꯭ꯔꯥ ꯑꯗꯨꯒꯤ ꯅꯠꯇ꯭ꯔꯣ ꯃꯣꯏ ꯄ꯭ꯔꯁꯥꯗ ꯁꯞꯄꯣꯔꯠ ꯇꯧꯕꯗ ꯑꯃ ꯂꯗ꯭ꯔ ꯁꯤꯒꯨꯝꯕ ꯑꯃꯔꯗꯤ ꯇꯧꯕꯅꯤ ꯃꯥꯗꯣ
ꯍꯣꯏ ꯇꯅꯦ ꯔꯦꯝꯃꯗ꯭ꯔꯦ ꯔꯦꯝꯃꯗ꯭ꯔꯦ ꯍꯥꯏꯔꯛꯑꯃꯅꯦ ꯒ꯭ꯌꯥꯟ ꯇꯥꯔꯦ ꯑꯩꯁꯨ
ꯑꯗꯨꯅꯦ ꯃꯥꯅ ꯄꯥꯝꯕ ꯅꯨꯄꯥꯗꯣ ꯇꯣꯛꯈꯤꯕ ꯑꯗꯨꯒꯤꯅꯦ ꯃ ꯀꯋ ꯑ
ꯀ꯭ꯂꯥꯄꯣꯛ ꯀꯣ
ꯑꯗꯨꯅꯦ ꯑꯩꯈꯣꯏꯗꯤ ꯑꯁꯕꯥꯅꯤꯗꯤꯗ ꯃꯦꯗꯤꯦꯜ ꯀ꯭ꯂꯥꯁ ꯌꯥꯝꯕ ꯂꯩꯀꯣ ꯑꯣ ꯌꯥꯝ ꯄꯥꯝꯃꯤꯅꯣ ꯌꯥꯝ ꯅꯨꯡꯁꯤ ꯁꯤꯕ
ꯌꯥꯝ ꯉꯁꯤ ꯃꯤ ꯈꯨꯗꯤꯡ ꯁꯥꯟꯅꯕ ꯍꯥꯏꯕ ꯍꯥꯏꯩꯗꯕ ꯂꯣꯏꯅꯃꯛ ꯄꯥꯝꯃꯦ ꯃꯁꯛ ꯐꯖꯕ ꯊꯤꯕ ꯑꯃꯨꯕ ꯉꯥꯎꯕ ꯋꯥꯡꯕ ꯋꯥꯡꯗꯕ
ꯅꯨꯡꯁꯤꯔꯗꯤ ꯅꯨꯡꯁꯤꯔꯦꯀꯣ
ꯑꯥ ꯑꯩꯁꯨ ꯈꯪꯉꯃꯤꯅꯦ ꯃꯥ ꯍꯜꯥꯃꯗꯤ ꯍꯜꯥꯃ ꯑꯩ ꯀꯌꯥ ꯇꯧꯔꯝꯝꯕꯅꯦ ꯏꯁꯇꯦꯇꯥꯁꯇ ꯑꯣ ꯃꯇꯗꯗꯤ ꯑꯩꯗꯤ ꯗꯝ ꯣꯁꯦ ꯔꯔꯤꯍꯁ ꯃꯁꯖꯤꯗ ꯍꯥ
ꯀ꯭ꯔꯔꯤꯟꯣꯗ ꯂ ꯑ ꯁꯤꯦ ꯋꯥꯔꯜ ꯀꯞ ꯂꯥꯁ ꯗꯦꯗ ꯑꯩꯈꯣꯏꯗꯅ ꯍꯣꯟ ꯀꯣꯏꯗꯅ ꯂꯦꯛꯄ ꯂꯥꯛꯑꯣ ꯁꯤ ꯂꯥꯁ ꯗꯦꯗꯣ ꯑꯥꯕꯤ ꯁꯤ ꯁꯤꯗ ꯀꯥꯞꯄꯅꯤ
ꯑ ꯍꯥꯏꯗꯤ ꯌꯥꯝ ꯆꯥꯎꯅ
ꯎꯝ ꯂꯥꯛꯑꯣ ꯄ꯭ꯔꯣꯖꯦꯇꯥꯔꯗ ꯀꯥꯞꯀꯅꯤꯌꯦ ꯍꯣꯏ ꯑꯦ ꯕ꯭ꯂꯣꯛꯇ ꯀꯥꯞꯀꯅꯤ ꯍꯥꯏꯕꯅꯦ
ꯑꯗꯣ ꯑꯩ ꯈꯪꯗꯦ ꯀꯗꯥꯏ ꯍꯥꯏꯔꯛꯑꯦ ꯕ꯭ꯂꯣꯛ ꯍꯥꯏꯁꯦ
ꯆꯥꯔꯖꯀꯤ ꯃꯈꯥꯗꯅꯤꯅ
ꯗꯤ ꯀꯑ
ꯅꯨꯡꯗꯥꯡꯗꯅꯦ ꯀꯅꯥꯅ ꯅꯪ ꯎꯒꯤꯔꯣ ꯁꯤ ꯑꯔ ꯄꯕꯤ ꯁꯤ ꯁꯤꯗꯤ ꯑꯁꯤꯅꯦ ꯑꯥꯅ ꯀꯔꯤꯁꯨ ꯈꯪꯗꯕ ꯅꯠꯇꯦ ꯂꯣꯏ ꯆꯥꯔꯖ ꯂꯣꯏꯅ ꯄꯨꯟꯕꯒꯤꯀꯣ ꯅꯪ ꯑꯁꯤꯅꯦ ꯁꯅ ꯍꯥꯏꯗ ꯁꯄ
ꯑ ꯀꯥꯏꯗꯦꯅꯦ ꯀꯥꯏꯗꯦ ꯗꯕꯨꯣ ꯑꯔꯖꯦꯟꯇꯤꯅꯥꯒ ꯀꯔꯤꯅꯣ ꯏꯪꯂꯦꯟ ꯀꯥꯔꯗꯤ ꯐꯥꯏꯅꯦꯜ ꯑꯗꯨꯒ ꯕ꯭ꯔꯖꯦꯗ ꯕꯣꯔꯒꯥ ꯂꯩꯥꯏꯍꯥꯎꯕ ꯅꯪ ꯆꯠꯅꯤꯡꯒꯗ꯭ꯔꯣ ꯅꯪ ꯃꯣꯏꯅ ꯍꯔꯥꯎꯕꯗꯣ ꯌꯦꯡꯕ ꯉꯝꯒꯗ꯭ꯔꯣꯕ
ꯑꯗꯨꯇꯣ ꯑꯣꯏꯔꯁꯨ ꯂꯥꯁ ꯗꯦꯅꯤꯅ ꯑꯗꯨꯝ ꯁꯦꯂꯦꯕ꯭ꯔꯦꯠꯇꯤ ꯇꯧꯕ ꯌꯥꯏꯅ ꯀꯩꯅꯣ
ꯌꯥꯏ ꯌꯥꯏ ꯍꯣꯏ ꯑ ꯄꯨꯡ ꯁꯄꯣꯁ ꯊꯦꯡꯉꯁꯨ ꯊꯦꯡꯗ꯭ꯔꯁꯨ ꯑꯍꯤꯡ ꯑꯣꯏꯔꯁꯨ ꯀꯥꯞꯀꯗ꯭ꯔꯥ
ꯎꯝ ꯀꯥꯄꯨ ꯏ ꯂꯥꯁꯗ
ꯍꯥꯏꯗꯤ ꯄꯨꯡ ꯑꯍꯨꯝ ꯃꯈꯥꯏꯒꯨꯝꯕ ꯑꯣꯏꯔꯗꯤ
ꯎꯝ ꯀꯥꯞꯄꯅꯤ ꯀꯥꯞꯄꯅꯤ ꯐꯅꯦꯜꯗꯗꯤ ꯀꯥꯞꯄꯅꯤ ꯍꯥꯟꯅ ꯂꯩꯕꯅꯤ ꯃꯛ ꯊꯦꯡꯒꯦꯔꯥ ꯉꯟꯒꯦꯔꯥ
ꯍꯣꯏ ꯌꯥꯏꯅꯦ ꯆꯠꯁꯤꯅꯦ ꯅꯣꯏꯒꯤ ꯒꯥꯔꯤ ꯊꯥꯎꯕꯤꯅꯨ ꯅꯪꯒꯤ ꯕꯦꯁ ꯐ꯭ꯔꯦꯟꯗꯣ ꯑꯗꯨꯁꯨ ꯀꯥꯎꯎꯀꯣ ꯉꯔꯥꯡ ꯆꯠ ꯃꯟꯅꯕꯗ
ꯑꯁ ꯃꯥ ꯃꯥꯗꯤ ꯂꯥꯏꯔꯤꯛ ꯌꯥꯝ ꯄꯥꯅ ꯀꯤ
ꯑ ꯀꯔꯤꯔ ꯕꯣꯍꯥ ꯍꯥꯏꯗꯤ ꯂꯥꯛꯒꯅꯤ
ꯆꯨꯝ꯭ꯔꯣ
ꯑꯥ
ꯌꯦꯡꯉꯦ ꯍꯣꯏ ꯀꯧꯋꯦ
ꯑꯥ
ꯅꯨꯡꯉꯥꯂꯦ ꯅꯨꯡꯉꯥꯦ ꯍꯌꯦ ꯌꯦꯡ ꯐꯥꯅ ꯒ꯭ꯔꯨꯞ ꯒ꯭ꯔꯨꯞ ꯒ꯭ꯔꯨꯞꯇ ꯑꯗꯨꯝ ꯌꯦꯡꯕꯗꯣ ꯑꯗꯨꯅ ꯍꯦꯟꯅ ꯅꯨꯡꯉꯥꯏꯌꯦꯕ ꯑꯗꯣ ꯑꯁ ꯈꯪꯗ꯭ꯔꯦꯗ ꯑꯩꯁꯦ
ꯀꯔꯤꯒꯤ ꯅꯨꯄꯥ ꯑꯐꯕ ꯂꯩꯕ꯭ꯔꯣ
ꯈꯪꯗꯦ ꯑꯦꯁꯨꯣ ꯄꯖꯔꯥ
ꯄꯩꯁꯥ ꯄꯥꯏꯕ꯭ꯔꯥ
ꯈꯪꯗꯦ ꯑ
ꯔꯤꯍ